ꯇꯥꯕ꯭ꯔꯣ
ꯇꯥꯔꯦ ꯇꯥꯔꯦ ꯃꯦꯗꯥꯝ ꯇꯥꯕꯤꯔꯦ ꯃꯦꯗꯥꯝ ꯇꯥꯕꯤꯔꯕꯣ
ꯇꯥꯔꯦ ꯇꯥꯔꯦ ꯑꯩꯅ ꯇꯧꯔꯛꯏꯁꯦ ꯅꯣꯢ ꯃꯥꯗꯅꯤ
ꯑꯣ
ꯅꯪꯒꯤꯗ ꯇꯧꯕꯗꯣ ꯌꯥꯗꯦ
ꯌꯥꯗꯤꯌꯦ
ꯑꯥꯎ
ꯎꯝ ꯌꯥꯔꯦ ꯀꯥꯏꯗꯦ ꯑꯩꯅ ꯑꯃꯨꯛ ꯅꯪꯒꯤ ꯑꯃꯗꯨ ꯇꯧꯔ ꯂꯣꯏꯔꯦ ꯀꯩꯗꯧꯒꯦ ꯑꯗꯨꯒꯤꯕꯨ ꯋꯥꯒꯅꯨ ꯃꯥꯏ ꯐ꯭ꯔꯦꯟ
ꯀꯩꯅꯣꯃꯥꯏꯁꯦꯜ
ꯃꯌꯥꯝ ꯂꯩ ꯋꯥꯔꯤ ꯁꯥꯟꯅꯅꯤꯡꯉꯥꯏ ꯃꯌꯥꯝ ꯂꯩ ꯍꯧꯖꯤꯛ ꯑꯩꯈꯣꯏꯅ ꯍꯧꯖꯤꯛ ꯑꯣꯡꯂꯤ ꯎꯗꯣꯏꯁꯦ ꯑꯣꯡꯂꯤ ꯋꯥꯔꯤꯁꯟꯅꯕ ꯑꯣꯀꯦ
ꯎꯝ
ꯅꯪ ꯍꯤꯟꯖꯥꯡꯗꯨꯕꯨ ꯍꯥꯎꯕ꯭ꯔꯣ ꯅꯪꯅ ꯋꯥꯔꯤ ꯁꯥꯟꯅ ꯁꯥꯟꯅꯔ ꯊꯣꯡꯕ ꯍꯤꯟꯖꯥꯡꯗꯨꯕꯣ
ꯑꯩ ꯖꯥꯗꯦ
ꯑꯍꯥ ꯍꯥ ꯀꯔꯤ ꯅꯪ ꯅꯁꯥꯅ ꯊꯣꯡꯕ ꯅꯁꯥꯅ ꯆꯥꯗꯦꯗꯤ ꯀꯩꯅꯣ
ꯑꯩ ꯆꯥꯛ ꯆꯥꯅꯤꯡꯗꯗꯅ ꯆꯥꯗꯕ
ꯑꯩꯖꯨ ꯆꯥꯛ ꯆꯥꯅꯤꯡꯗꯦ ꯍꯥꯏꯕ ꯉꯁꯥꯏ ꯆꯥꯔꯨꯕꯗꯨꯒꯤ ꯄꯨꯛꯇꯨ ꯊꯟꯒꯠꯂ ꯂꯩꯇ꯭ꯔꯣ ꯑꯗꯨꯅ ꯆꯥꯅꯤꯡꯗꯦ ꯍꯥꯏꯕ
ꯂꯥꯝꯃꯛꯀꯗ꯭ꯔꯥꯗꯤ ꯈꯪ
ꯅꯪ ꯅꯪ ꯁꯨ ꯁꯣꯏꯗ꯭ꯔꯕꯅꯦ ꯍꯣꯔꯦꯟ ꯄꯨꯡ ꯎꯝ ꯇꯔꯥ ꯇꯔꯥ ꯃꯊꯣꯏ ꯇꯥꯔꯛ ꯗꯨꯅ ꯅꯪ ꯁꯣꯏꯗꯅ ꯂꯥꯝꯃꯛꯀꯅꯤ
ꯅꯦ ꯂꯥꯝꯗꯤ ꯂꯥꯝꯃꯛꯀꯅꯤ
ꯂꯥꯝꯃꯛꯀꯅꯤ ꯁꯣꯏ ꯂꯥꯝꯃꯛꯀꯅꯤ
ꯂꯥꯝꯗꯤ ꯂꯥꯝꯃꯛꯀꯅꯤ ꯑꯗꯨꯕꯨ ꯂꯥꯝꯃ ꯀꯥꯟꯗ ꯑꯣꯏꯅ ꯆꯥꯔꯒꯦ
ꯆꯥꯔꯣ ꯆꯥꯔꯣ ꯆꯥꯛ ꯌꯦꯟꯁꯥꯡꯕꯨ ꯂꯩꯔꯝꯒꯗ꯭ꯔꯣ
ꯂꯩꯔꯝꯃꯤ ꯍꯥ ꯍꯥ ꯍꯥ ꯂꯩꯔꯝꯗ꯭ꯔꯒꯅ ꯂꯩꯔꯝꯗꯕꯩ ꯊꯣꯛꯄ
ꯀ ꯀꯅꯥꯅꯣ ꯌꯥꯝ ꯀꯟꯅ ꯅꯣꯛꯏꯅ
ꯀꯩꯅꯣꯅꯦ ꯂꯥꯗꯨꯅꯤ
ꯂꯥꯗꯨ ꯍꯥꯏꯗꯤ
ꯏꯅꯥꯎꯄꯤꯅꯦ ꯑꯩꯅ ꯉꯁꯥꯏꯒꯤ ꯊꯝꯕꯥꯜꯗꯣ ꯍꯨꯝ ꯂꯥꯏꯀꯠꯀꯦ ꯇꯧꯔꯀꯥꯟꯗ ꯁꯤ ꯌꯧꯔꯀꯥꯟꯗ ꯂꯩꯗꯨ ꯂꯣꯏ ꯁꯥꯠꯇꯣꯛꯍꯜꯂꯀꯥꯟꯗ ꯐꯣꯇꯣ ꯑꯣꯏꯅ ꯀꯥꯞꯊꯣꯛꯄ
ꯎꯝ ꯅꯪꯗꯤ ꯎꯝ ꯀꯣꯠꯇꯨ ꯈꯤꯇꯪ ꯇꯧꯕꯅ ꯇꯧꯅꯤ ꯀꯩꯅꯣꯗꯤ ꯀꯩꯅꯣꯗꯤ ꯕꯣꯔꯥ ꯂꯥꯏꯗ ꯀꯠꯂꯒ ꯕꯣꯔꯥ ꯍꯧꯔ ꯆꯥꯅꯤ ꯍꯥꯏꯕꯅꯦ ꯍꯦ ꯍꯦ ꯍꯦ
ꯎꯝ
ꯂꯥꯏꯗ ꯀꯠꯂꯒꯅꯦ ꯕꯣꯔꯥ ꯍꯧꯔ ꯆꯥꯅꯤ ꯍꯥꯏꯕꯅꯦ ꯍꯥꯏꯕ
ꯀꯅꯥꯅꯣ
ꯑꯁ ꯀꯅꯥ ꯑꯣꯏꯅꯤ ꯊꯝꯕꯥꯜ ꯍꯦꯛꯃꯤꯟꯅꯕꯗꯣ
ꯎꯝ
ꯂꯥꯏꯗ ꯀꯠꯊꯣ ꯂꯥꯏꯗ ꯀꯠꯊꯣꯛꯑ ꯕꯣꯔꯥ ꯑꯃꯨꯛ ꯍꯧꯔ ꯆꯥꯅꯤꯌꯦ ꯑꯩꯅ ꯆꯥꯎ ꯆꯥꯎ ꯕꯣꯔꯥꯗꯣ ꯑꯗꯨ ꯈꯇꯪ ꯍꯧꯕꯗꯤ ꯍꯥꯎꯇꯝꯅꯦ ꯃꯍꯥꯎ ꯋꯥꯠꯄꯅꯦ ꯃꯍꯥꯎ ꯍꯦꯟꯅꯕ ꯀꯩꯅꯣꯒ ꯍꯧꯃꯤꯟꯅꯧꯅ ꯍꯥꯏꯗꯤ ꯍꯥꯏ
ꯎꯝ ꯑꯗꯨꯒ ꯀꯩꯀꯥꯒ ꯑꯗꯨꯝ ꯃꯤꯛꯁ ꯇꯧꯔꯒ ꯍꯧꯕꯗꯣ
ꯎꯝ
ꯑꯗꯨ ꯅꯠꯇꯔꯗꯤ ꯍꯥꯎꯇꯦ ꯕꯣꯔꯥꯇꯪ ꯑꯗꯨꯇꯪ ꯍꯧꯕꯗꯣ ꯀꯩꯁꯨ ꯍꯥꯎꯇꯝꯅꯤꯗ ꯃꯍꯥꯎ ꯏꯆꯝ ꯆꯝꯃꯒ
ꯆꯝ ꯆꯝꯃ ꯍꯥꯎꯇꯦꯕ ꯑꯩꯁꯨ ꯆꯥꯔꯦꯕ ꯑꯃ ꯉꯁꯥꯏꯒꯤ ꯃꯄꯥꯟ ꯃꯄꯥꯟꯗ ꯐꯝꯕ ꯑꯃ ꯑꯥ ꯈꯜꯂ ꯈꯜꯂ ꯐꯝꯕꯗꯣ ꯑꯗꯨ ꯗ ꯌꯥꯝ ꯍꯧꯕꯅꯦꯕ ꯈꯪꯉꯕꯔꯥ ꯑꯗꯨꯗ ꯌꯥꯝ ꯍꯧꯕꯩ ꯆꯥꯏꯑꯦꯕ ꯃꯣꯏꯒꯤ ꯑꯃ ꯍꯤꯡꯖꯥꯡ ꯅꯥꯄꯤꯒ ꯂꯩꯔꯛ ꯇꯕꯒꯤꯗ ꯑꯗꯨꯒꯨꯝꯕ ꯍꯧꯔꯒ ꯄꯨꯊꯣꯔꯛꯑꯦꯕ ꯑꯗꯣ ꯆꯥꯏꯑꯦꯕ ꯑꯃ ꯃꯍꯥꯎ ꯏꯋꯥꯠ ꯋꯥꯠꯂꯒ ꯃꯣꯏꯅꯁꯨ ꯑꯗꯨꯝ ꯇꯧꯕꯒꯤ ꯍꯥꯎꯅꯤ ꯍꯥꯎꯔꯣꯏ ꯈꯪꯗ꯭ꯔ ꯑꯗꯨꯝ ꯇꯧꯕꯒꯤ ꯃꯣꯏ ꯏꯋꯥꯠ ꯋꯥꯠꯂꯒ ꯀꯩꯅꯣꯝ ꯇꯧꯕꯗꯣ
ꯅꯪꯅꯕ ꯄꯪꯇꯧ ꯇꯧꯔꯛꯄꯗꯣ
ꯎꯝ ꯑꯗꯨꯗꯣ ꯍꯥꯎꯁꯨ ꯍꯥꯎꯇꯦꯕ ꯑꯗꯨ ꯈꯇꯪꯗꯣ ꯏꯆꯝ ꯆꯝꯃꯒ ꯃꯍꯥꯎꯗꯣ ꯀꯩ ꯍꯥꯏꯅꯤ ꯑꯃ
ꯌꯥꯎꯗꯝꯅꯦ ꯀꯩꯁꯨ
ꯎꯝ
ꯇꯤꯂꯥꯏ ꯈꯨꯝꯕꯤ ꯆꯨꯔꯦ ꯑꯩ
ꯑꯗꯣ ꯉꯁꯥꯏꯒꯤꯗꯨꯗꯤ ꯍꯥꯎꯗꯤ ꯍꯥꯎꯋꯦꯍꯦ
ꯗꯨꯗꯤ ꯍꯥꯎꯋꯦ ꯃꯣꯏꯒꯤꯗꯨꯅ ꯍꯧꯕꯒꯤ
ꯑꯣ ꯃꯣꯏꯒꯤꯗꯨꯅ ꯍꯥꯏꯗꯤ ꯃꯣꯏꯗꯣ ꯃꯁꯥꯅ ꯍꯥꯏꯗꯤ ꯍꯧꯖꯕꯒꯤꯀꯣ ꯑꯗꯨꯝ ꯐꯖꯅ ꯍꯧꯕꯅꯦ ꯃꯣꯏꯗꯣ ꯃꯄꯣꯠꯇꯣ ꯆꯥꯕꯗ ꯍꯥꯎ
ꯑꯥ ꯃꯅꯨꯡ ꯅꯨꯡꯗ ꯌꯣꯟꯕꯗꯨꯗꯤ ꯀꯩꯁꯨ ꯍꯥꯎꯇꯦ ꯍꯥꯕ
ꯑꯥ ꯃꯅꯨꯡ ꯍꯥꯏꯗꯤ ꯈꯜꯂꯒ ꯌꯣꯟꯕꯤꯗꯣ
ꯎꯝ
ꯑꯗꯨ ꯍꯥꯎꯇꯝꯅꯦ ꯄꯩꯁꯥꯅ ꯈꯨꯇꯥꯡ ꯑꯝꯅꯦꯀꯣ
ꯉꯦ ꯄ꯭ꯂꯦꯠ ꯑꯝꯗ ꯆꯥꯝꯃꯒ ꯑꯗꯨꯝ ꯂꯧꯍꯧꯋꯦ ꯍꯥꯏꯕ
ꯅꯪ ꯑꯩꯈꯣꯏꯒꯤꯀꯣ ꯑꯥ ꯑꯩꯈꯣꯏ ꯑꯗꯨꯝ ꯍꯥꯏꯗꯤ ꯏꯃꯥꯟꯅꯕꯤ ꯁꯤꯡꯒ ꯑꯗꯨꯝ ꯄꯨꯟꯁꯦ ꯈꯣꯠꯆꯦ ꯍꯥꯏꯕꯒꯤ ꯏ ꯍꯥꯏꯗꯤ ꯑꯗꯨꯗ ꯑꯗꯨꯝ ꯆꯠꯂꯦꯕ ꯆꯠꯄꯗꯨꯗ ꯑꯩꯈꯣꯏꯁꯨ ꯇꯥꯡꯉꯦꯗꯤ ꯈꯪꯉꯤꯅꯤꯗꯅ ꯈꯪꯉꯁꯨ ꯍꯥꯏꯗꯤ ꯑꯗꯨꯝ ꯑꯥ ꯆꯥꯔꯁꯤꯗ ꯅꯣꯡꯐꯗꯣꯛ ꯅꯣꯡ ꯐꯗꯣꯛ ꯆꯥꯕꯅꯤꯅ ꯄꯩꯁꯥꯁꯦ ꯄꯥꯝꯃꯨꯔꯁꯨ ꯍꯥꯏꯗꯤ ꯖꯒꯥꯗꯨꯗ ꯐꯝꯃꯒ ꯆꯥꯕꯗꯨ ꯌꯥꯝ ꯅꯨꯡꯉꯥꯏꯌꯦꯕ ꯍꯥꯏꯗꯤ ꯃꯣꯏ ꯖꯒꯥ ꯑꯗꯨ ꯃꯣꯏꯅ ꯇꯧꯔꯤꯕ ꯖꯒꯥꯗꯨ ꯌꯥꯝ ꯐꯝꯃꯒ ꯆꯥꯔꯒ ꯌꯦꯡ ꯈꯣꯠꯂꯒ ꯇꯧꯔꯒ ꯆꯥꯔꯒꯅꯨꯡ ꯉꯌꯦꯕ ꯖꯥꯒꯗꯣ
ꯕ꯭ꯌꯨꯎꯒꯤ ꯄꯩꯁꯥꯅꯤꯗ
ꯃꯥꯅꯦ ꯑꯗꯨꯗꯨꯒꯤ ꯅꯨꯡꯉꯥꯏꯕꯗꯨꯅ ꯑꯩꯈꯣꯏꯑꯗꯥ ꯑꯁ ꯅꯣꯡꯐꯥꯗꯣꯛ ꯀꯣꯛ ꯀꯥꯏꯗꯗ ꯃꯣꯏ ꯑꯗꯨꯝ ꯑꯩꯈꯣꯏꯗ ꯏꯁꯥꯅꯁꯨ ꯈꯪꯖꯩꯅꯦ ꯑꯩꯈꯣꯏꯖꯦ ꯇꯥꯡꯉꯦꯁꯦ ꯑꯗꯨꯖꯨ ꯆꯪꯉꯦ ꯑꯗꯨꯒ ꯅꯣꯡ ꯐꯗꯣꯛ ꯅꯤꯗ ꯑꯗꯨꯗꯤ- ꯑꯑꯁꯥꯏꯒꯤꯗ ꯂꯩꯕꯗꯨꯅ ꯑꯗꯨꯝ ꯍꯥꯏꯗꯤ ꯆꯥꯕꯗ ꯔꯤꯖꯅꯦꯕꯜ ꯑꯣꯏꯕꯗꯣ ꯑꯣꯏꯗꯤ ꯑꯣꯏ ꯍꯥꯏꯗꯤ ꯃꯇꯤꯛ ꯆꯥꯕꯅꯦꯕ ꯌꯥꯝ ꯋꯥꯍꯩꯁꯦ ꯂꯣꯟꯅ ꯌꯥꯎꯋꯦ
ꯌꯥ ꯍꯔꯂꯛꯀꯅꯨꯅꯦ ꯅꯪꯅꯤꯡꯕ
ꯌꯥꯎꯍꯜꯂꯛꯑꯣ ꯌꯥꯎꯍꯜꯂꯛꯑꯣꯏ
ꯉꯥꯎꯍꯟꯂꯛꯀꯥꯅꯨ
ꯂꯥꯛꯑꯣꯌꯦ
ꯑꯗꯣ ꯍꯧꯔꯦ ꯆꯥꯔꯦꯗ ꯑꯗꯨꯝ ꯋꯥꯔꯤ ꯁꯥꯟꯅ ꯁꯥꯟꯅꯅ ꯆꯥꯈꯔꯦ ꯂꯣꯏꯈꯔꯦ
ꯎꯝ ꯑꯗꯨꯗꯤ ꯇꯨꯝꯕ ꯌꯥꯔꯦꯅꯦ
ꯌꯥꯔꯦ ꯇꯨꯝꯕ ꯌꯥꯔꯦ ꯍꯧꯖꯤꯛ ꯇꯨꯝꯕꯒ ꯑꯩꯁꯦ ꯑꯁ ꯈꯪꯗꯦ ꯏꯊꯟꯇꯒ ꯂꯩꯕꯒ ꯑꯣꯏ ꯇꯨꯝꯗꯕꯤꯅ ꯊꯔꯣ ꯃꯔꯣ ꯑꯣꯜꯂꯦꯕ꯭ꯔ ꯈꯪ ꯄꯣꯠꯇꯦ ꯑꯩꯅ
ꯎꯝ ꯀꯥꯡꯅ ꯆꯤꯡꯍꯟꯂꯣ ꯑꯗꯨꯒ
ꯈꯥꯡ ꯈꯣꯡꯁꯤꯁꯨ ꯀꯥꯡ ꯃꯌꯥꯝ ꯀꯥꯡ ꯍꯤꯗꯥꯛ ꯃꯌꯥꯝ ꯂꯣꯏꯔꯦ ꯉꯥꯁꯥꯏꯁꯨ ꯎꯔꯦꯗꯅ ꯈꯣꯡꯗꯨꯗ ꯆꯤꯛꯏ ꯃꯌꯥꯝꯗꯣ
ꯅꯥꯈꯣꯡꯗꯨꯕꯨ ꯀꯗꯥꯏꯗ ꯊꯝꯒꯦꯕ
ꯈꯪꯗꯦ ꯑꯩꯩꯅ ꯈꯣꯡꯁꯦ ꯁꯥꯏꯌꯦ ꯅꯕꯨꯗꯤ ꯀꯥꯡꯈꯟ ꯍꯥꯏꯗꯣꯛꯑꯒ ꯊꯝꯃꯦꯕ ꯑꯩꯅ ꯀꯥꯡꯈꯟꯁꯦ ꯃꯪ ꯑꯁ ꯀꯩ ꯑꯩꯅ ꯐꯛꯑꯒ ꯂꯥꯝꯂꯒ ꯇꯛꯀ ꯍꯥꯏꯗꯣꯛꯑ ꯇꯛ ꯊꯝꯃꯝꯝꯕꯅꯤ ꯑꯗꯨꯒ ꯑꯃꯨꯛ ꯏꯪꯉꯦ ꯍꯥꯏ ꯀꯥꯟꯗ ꯑꯃꯨꯛ ꯐꯪꯖꯤꯟꯗꯣꯏꯅꯦꯕ ꯑꯩꯅ ꯇꯧꯔꯤꯁꯦ
ꯎꯝ
ꯑꯗꯨꯅꯅꯦ ꯍꯥꯏꯕ ꯑꯩ ꯈꯨꯠꯇꯨꯁꯨ ꯗꯥꯛ ꯃꯌꯥꯝ ꯑꯃ ꯂꯩ
ꯉꯟ ꯇꯅ ꯊꯣꯡ ꯂꯛꯑꯣꯌꯣ
ꯊꯣꯡꯖꯦ ꯉꯟ ꯇꯥ ꯂꯣꯜꯂꯖꯨ ꯐꯦꯟ ꯊꯥꯔꯒꯅꯪ ꯈꯔ ꯐꯩꯌꯦꯕ ꯗꯣ ꯅꯣꯡ ꯅꯣꯡꯃꯩꯗꯥꯥꯛꯅꯦ ꯅꯣꯡꯃꯅ ꯀꯩꯝ ꯊꯣꯡ ꯍꯥꯡꯉꯁꯨ ꯀꯥꯡ ꯀꯝ ꯆꯪꯉꯛꯇꯕ ꯌꯥꯎꯋꯦ ꯑꯗꯨꯒ ꯍꯥꯡꯗ꯭ꯔꯒꯁꯨ ꯑꯗꯨꯝ ꯆꯪꯉꯛꯄ ꯑꯗꯨꯝ ꯄꯥꯏꯔꯒ ꯉꯔꯪ ꯉꯔꯪ ꯉꯔꯪ ꯉꯪꯉꯥꯒ ꯂꯩꯕꯁꯨ ꯌꯥꯎꯋꯦ ꯈꯪꯗꯦꯗ ꯒꯌꯟ ꯃꯦꯟꯒ ꯇꯥꯗꯦ
ꯀꯥꯡ ꯍꯤꯗꯥꯥꯛ ꯊꯥꯕꯤꯌꯨ
ꯀꯥꯡ ꯍꯤꯗꯥꯛ ꯊꯥꯖꯒꯦ
ꯑꯕꯦꯝꯃꯨ
ꯆꯖꯒꯦ
ꯑꯦ ꯑꯗꯨ ꯍꯥꯏꯔꯒ ꯑꯩ ꯀꯩꯅꯣꯝ ꯍꯪꯅꯤꯡꯉꯦ ꯑꯗ ꯁꯤꯗꯗꯤ ꯌꯥꯔꯣꯏ
ꯀꯔꯤ ꯃꯔꯝꯅꯗꯣ ꯍꯪꯅꯤꯡꯉꯤꯗꯣ ꯍꯥꯏ
ꯅꯪꯅ ꯍꯥꯏꯕꯗꯣ ꯑꯣꯟꯅꯖꯦꯅ ꯍꯥꯏꯕꯗꯣ
ꯑ
ꯅꯪꯒꯤ ꯑꯅꯤꯗꯣ ꯑꯣꯟꯅꯖꯦꯅ ꯍꯥꯏꯕꯗꯣ
ꯎꯝ
ꯑꯗꯨꯗꯣ ꯀꯩ ꯍꯥꯏꯅꯤ ꯀꯩꯒꯨꯝꯕ ꯀꯣꯔꯠꯀꯨꯝꯕ ꯆꯪꯕ꯭ꯔꯥꯕ
ꯎꯝ ꯆꯪꯗꯧ ꯃꯥꯟꯗꯦ
ꯑꯗꯨꯝ ꯀꯩꯅꯣꯗꯨꯅ ꯌꯥꯔꯕꯥ ꯍꯥꯏꯁꯦ ꯑꯗꯨꯗꯤ ꯀꯩꯅꯣ ꯌꯥꯝ ꯁꯦꯀ꯭ꯌꯣꯔ ꯑꯣꯏꯗꯦꯅ
ꯅꯟꯇꯦ ꯀꯣꯠ ꯍꯥꯏꯖꯤ ꯑꯩꯒꯤ ꯀꯩꯅꯣ ꯅꯝꯕꯔꯗꯨꯗꯒꯤ ꯑꯣ ꯇꯤ ꯄꯤ ꯑꯃ ꯆꯪꯗꯣꯏꯅꯦ
ꯑꯗꯨꯅꯦ ꯍꯥꯏꯁꯦ ꯑꯣ ꯇꯤ ꯄꯤ ꯗꯨꯅꯦ ꯑꯩꯅ ꯍꯥꯏꯁꯦ
ꯍꯣꯏ ꯑꯗꯨ ꯇꯧꯗꯣꯏ ꯑꯗꯨꯝꯗꯤ ꯑꯗꯨ ꯑꯗꯨ ꯆꯪꯗꯣꯏꯅꯦ ꯑꯗꯨ ꯆꯪꯗꯕꯗꯤ ꯁꯨꯌꯥ ꯌꯥꯔꯣꯏ ꯅꯠꯇ꯭ꯔꯗꯤ ꯏꯁ ꯂꯣꯏꯔꯦ ꯂꯣꯏ ꯂꯩꯔꯦ
ꯑꯗꯨꯅꯦ ꯍꯥꯏꯖꯦ
ꯆꯪꯗꯣꯏꯅꯦ ꯆꯪꯗꯣꯏꯅꯦ
ꯑꯩꯅ ꯑꯃꯗꯨ ꯨ ꯂꯧꯔꯛꯑꯀꯥꯟꯗ ꯁꯥꯟꯅꯔ
ꯍꯣꯏ ꯍꯣꯏ ꯂꯧꯔꯛꯑꯣ
ꯑꯗꯨꯗꯤ ꯃꯥꯒꯤꯗꯣ ꯃꯥꯡꯗꯣꯏ ꯁꯔꯨꯛ ꯑꯩꯒ ꯅꯪꯒ ꯁꯥꯟꯅꯕ ꯌꯥꯏꯗꯅ
ꯌꯥꯏꯌꯦ ꯑꯗꯨꯗꯨꯅ ꯑꯃꯨꯛ ꯀꯌꯥꯅꯣ ꯇꯧ ꯌꯥꯗꯣꯏꯁꯦ
ꯌꯥꯝꯃꯦꯍꯦ
ꯑꯗꯨꯅꯦ ꯀꯌꯥꯅꯣ ꯌꯦꯡꯉꯨ ꯅꯪꯒꯤ ꯑꯅꯤ ꯑꯩꯒꯤ ꯑꯅꯤ ꯌꯦꯡꯉꯣ
ꯌꯥꯝꯃꯦ
ꯑꯗꯨꯗꯤ ꯐꯤꯞꯇꯤ ꯐꯤꯞꯇꯤ
ꯀꯔꯤꯌꯥ
ꯑꯗꯨꯗꯤ ꯐꯤꯞꯇꯤ ꯐꯤꯞꯇꯤ ꯑꯗꯨ ꯑꯗꯨꯒꯤꯗꯨꯗꯤ ꯍꯥ
ꯑꯩꯅ ꯇꯧꯕꯤꯒꯦ ꯍꯥꯏꯕꯅꯦꯍꯦ ꯃꯥ ꯑꯣꯏꯖꯥꯅꯤꯗꯨꯝ ꯃꯥꯅ ꯂꯩꯇꯦ ꯌꯦ ꯋꯥ ꯑꯗꯨꯒꯤ ꯑꯩꯅ ꯁꯥꯕꯤꯒꯦ ꯇꯧꯕꯁꯨ
ꯑꯗꯨꯒ ꯃꯍꯥꯎ ꯃꯍꯥꯎꯗꯨ ꯈꯪꯍꯟꯒꯦ ꯇꯧꯕꯅꯤ ꯒꯥꯏ ꯍꯥꯏꯌꯣ
ꯃꯥꯅꯦ ꯍꯥꯏꯗꯤ ꯈꯔ ꯆꯪꯉꯛ ꯑꯧ ꯇꯥꯔꯗꯤ ꯃꯥꯖꯨ ꯈꯔ ꯌꯥꯎꯔꯛꯄ ꯌꯥꯏꯗꯅ
ꯍꯣꯏ ꯑ ꯑꯗꯣꯃꯥꯗꯤ ꯑꯗꯨ ꯒꯤ ꯋꯥꯔꯤ ꯁꯥꯟꯅꯕꯗꯣ ꯀꯌꯥ ꯌꯥꯎꯅꯤꯡꯗꯧ ꯃꯥꯟꯗꯦꯗ ꯑꯃꯒꯤꯗꯨꯗꯤ ꯑꯗꯨꯝ ꯌꯥꯗꯧ ꯃꯥꯜꯂꯦ
ꯀꯩꯕ
ꯑꯃ ꯑꯗꯨꯝ ꯍꯟꯗꯣꯛꯄꯒꯤꯗꯣ ꯑꯗꯨꯒꯨꯝꯕꯗꯨꯗꯤ ꯌꯥꯗꯧ ꯃꯥꯜꯂꯦ ꯍꯥꯏꯕ
ꯑꯗꯨ ꯄꯤꯔꯛꯇꯤꯌꯦ ꯃꯥꯒꯤ ꯑꯝꯇ
ꯑꯅꯤꯃꯛ ꯄꯤꯔꯛꯇ꯭ꯔꯣ ꯍꯥꯏꯁꯦ
ꯎꯝ ꯑꯅꯤꯃꯛ ꯑꯃꯝꯇ ꯄꯤꯔꯛꯇꯦ
ꯀꯔꯤꯅꯣ ꯅꯍꯥꯟꯗꯤ ꯂꯣꯏꯅ ꯄꯤꯔꯦꯅ ꯍꯥꯏꯗꯨꯕꯨ
ꯄꯤꯔꯛꯇꯦ ꯑꯝꯇ ꯍꯥꯏꯌꯣ ꯑꯩ ꯍꯧꯖꯤꯛ ꯇꯧꯔꯩꯏꯁꯤꯁꯨ ꯄꯤꯔꯛꯇꯦ
ꯑꯁ
ꯄꯤꯔꯛꯇꯦꯕ ꯑꯩꯅ ꯃꯉꯥ ꯁꯨꯗ꯭ꯔꯤꯕꯩꯔꯥꯅ ꯁꯨꯝ ꯈꯟꯕꯒꯤ ꯇꯧ ꯂꯩꯕꯅꯦꯕꯀꯣ
ꯎꯝ ꯑꯗꯨ ꯅꯠꯇꯦ ꯑꯗꯨꯒꯤꯗꯤ ꯈꯔ ꯅꯍꯥꯟ ꯉꯁꯤ ꯑꯃꯒꯅꯣ ꯆꯪꯈ꯭ꯔꯕꯅꯤꯅ ꯈꯔ ꯑꯃꯨꯛ ꯂꯩꯔꯒ ꯑꯃꯨꯛ ꯃꯣꯏ ꯑꯃꯗꯨꯃꯨꯛ ꯔꯥꯎꯟꯗ ꯄꯤꯔꯛꯀꯅꯤ
ꯍꯥꯏꯗꯤ ꯍꯥꯏꯈꯣꯕ ꯄꯤꯔꯛꯇ꯭ꯔꯤ ꯈꯣꯠꯇ꯭ꯔꯤ ꯃꯥ ꯄꯤꯈ꯭ꯔꯦꯅ ꯑꯗꯨꯝ ꯂꯩꯔꯝꯃꯅꯤ
ꯍꯣꯏ ꯍꯥꯏꯒꯦ ꯍꯥꯏꯒꯦ
ꯍꯥꯏꯀꯣ ꯑꯃ ꯁꯤꯕꯨꯗꯤ ꯑꯗꯨꯝ ꯋꯥꯔꯤ ꯁꯥꯟꯅꯕꯕꯨꯗꯤ ꯑꯗꯨꯝ ꯌꯥꯔꯦ ꯑꯗꯨꯒ ꯑꯃꯗ ꯄꯤꯔꯛꯇꯦ ꯍꯥꯏꯌꯦꯅ ꯍꯥꯏꯕꯤꯔꯝ
ꯍꯝ ꯑꯣ
ꯍꯥꯏꯕꯤꯌꯨꯅꯦ ꯅꯪꯅ
ꯍꯥꯏꯖꯒꯦꯅꯦ ꯌꯥꯅꯤ ꯃꯦꯗꯥꯝ
ꯍꯥꯏꯕꯤꯌꯣ ꯌꯥꯗꯤꯌꯦ ꯑꯁ ꯋꯥꯔꯦꯗ ꯊꯕꯛ ꯂꯩꯇꯕꯁꯤꯁꯨ
ꯋꯥꯅꯣ ꯍꯥꯎ ꯂꯨꯄꯥ ꯇꯔꯥ ꯆꯠꯄꯤ ꯑꯄꯠꯄ ꯑꯃ ꯂꯩꯔꯦ
ꯄꯤꯊꯣꯔꯑꯣ ꯃꯪꯑꯣꯟꯗ ꯄꯩꯁꯥꯗꯣ ꯑꯩꯑꯩꯒꯤ ꯄꯩꯁꯥꯁꯦ ꯆꯪꯉꯛꯑꯗꯤ ꯐꯅꯤꯗ
ꯀꯣꯛꯐꯥꯏꯀꯥꯔꯦ
ꯑꯩꯉꯣꯟꯗ ꯍꯨꯟꯗꯣꯔꯛꯑꯣ ꯍꯥꯏꯕ
ꯀꯣꯛꯐꯥꯏ ꯀꯥꯔꯦ ꯍꯥꯏꯕꯅꯤꯅꯦ ꯀꯗꯥꯏ ꯖꯒꯥꯗ ꯍꯥꯞꯄꯗ ꯀꯥꯏꯔꯤꯅꯣ ꯈꯪꯗꯦ
ꯇꯧꯅꯤ ꯅꯪꯗꯤ ꯑꯉꯥꯎ ꯑꯐꯩꯅꯤꯅ ꯑꯗꯨꯗꯤ ꯅꯪꯁꯨ ꯊꯝꯃꯣ ꯉꯥꯏꯍꯥꯛ ꯂꯩꯔ ꯑꯃꯨꯛ ꯇꯧꯔꯛꯑꯣ ꯇꯥꯕ꯭ꯔꯣ ꯎꯝ ꯇꯥꯏꯌꯦ ꯊꯝꯃꯣ
ꯎꯝ